ꯍꯜꯂꯣ
ꯍꯜꯂꯣ ꯑ ꯍꯜꯂꯣ ꯇꯥꯏꯌꯦꯑꯌꯦ
ꯑꯩꯈꯣꯏ ꯃꯉꯥꯟ ꯑꯣꯏꯕꯤꯔꯕ꯭ꯔꯣ
ꯁ ꯑꯦ ꯑꯩ ꯀꯥꯎꯕꯤꯔꯕꯣ ꯏꯌꯥꯝꯕ
ꯀꯥꯎꯖꯗ꯭ꯔꯤ ꯀꯥꯎꯖꯗꯦ ꯑꯁ ꯑꯣ ꯅꯤꯡꯁꯤꯡꯉꯦ ꯑꯗꯨꯅꯕꯨ ꯑꯩ ꯍꯪꯖꯔꯤꯁꯤꯅꯦ ꯃꯤꯡ ꯄꯜꯂꯒ
ꯑ ꯀꯃꯥꯏ ꯀꯃꯥꯏꯅ ꯇꯧꯔꯤꯒꯦ ꯏꯌꯥꯝꯕꯕꯨ ꯍꯧꯖꯤꯛ ꯀꯥꯟꯁꯤꯕꯣ
ꯑꯗꯨꯝ ꯎ ꯋꯥꯔꯦꯗꯤ ꯀꯅꯥꯝ ꯍꯥꯏꯅꯗꯕꯅꯦꯅ ꯅꯨꯡꯉꯥꯏꯔꯤ ꯍꯥꯏꯇꯥꯥꯕꯅꯤꯅꯦ ꯑꯗꯣ ꯏꯅꯥꯎꯕꯨ ꯀꯃꯥꯏꯅ ꯇꯧꯔꯤ ꯅꯨꯡꯉꯥꯏꯔꯤꯕ꯭ꯔꯣ ꯏꯅꯥꯎꯁꯨ
ꯑꯗꯨꯝ ꯅꯨꯡꯉꯥꯏꯔꯤ ꯍꯥꯏꯇꯥꯔꯦ ꯈ ꯆꯥ ꯊꯛꯇꯅ ꯑꯍꯝ
ꯎꯝꯠꯆꯥ ꯑ ꯍꯧꯖꯤꯛꯀ ꯆꯥꯛ ꯏꯁꯤꯡ ꯎꯅꯔꯝꯃꯕ ꯀꯩꯗꯧꯔꯤꯒꯦ
ꯏꯆꯥ ꯏꯁꯤꯡ ꯎꯅ ꯂꯣꯏꯔꯦ ꯑꯗꯨꯒ ꯁꯨꯝ ꯇꯦꯕꯜꯗ ꯐꯝꯃꯝꯃꯒ ꯀꯩꯅꯣ ꯍꯪꯆꯤꯛ ꯂꯥꯡ ꯂꯥꯡꯉꯝꯕꯅꯦ ꯃꯄꯥꯟꯗ
ꯑꯣ ꯍꯧꯖꯤꯛꯁꯤ ꯏꯅꯥꯎꯍꯣꯏꯒꯤꯗꯤ ꯐꯥꯝ ꯅꯨꯡꯒꯗꯤ ꯇꯧꯕ꯭ꯔꯣ ꯉꯥꯒ ꯊꯥꯗ ꯈꯣꯠꯊꯕ ꯂꯩꯕ꯭ꯔꯣ ꯐꯥꯔꯝ ꯅꯨꯡ
ꯐꯥꯝ ꯅꯨꯡ ꯑꯩꯈꯣꯏꯗꯤ ꯇꯧꯗꯦ
ꯑꯣ
ꯃꯤ ꯑꯇꯩ ꯊꯪꯅꯕ ꯈꯣꯏꯒꯤ ꯕꯥꯖꯦꯟ ꯑꯗꯒꯤ ꯃꯣꯏ ꯑꯗꯨꯝ ꯇꯧꯅꯩ ꯑꯩꯈꯣꯏꯒꯤꯗꯤ
ꯎꯝ
ꯎꯗ꯭ꯔꯦ
ꯑꯣ
ꯎꯝ ꯁꯤꯁꯦ ꯑꯗꯣ ꯐꯥꯝ ꯅꯨꯡ ꯇꯧꯕ ꯖꯒꯥ ꯆꯥꯕ ꯃꯐꯝ ꯑꯣꯏꯕ꯭ꯔꯣ ꯑꯣ
ꯖꯒꯥ ꯆꯥꯕꯗꯤ ꯃꯐꯝꯗꯤ ꯖꯒꯥ ꯈ꯭ꯋꯥꯏ ꯆꯥꯕ ꯃꯐꯝꯅꯤ ꯍꯥꯏꯗꯤ ꯄꯣꯠꯊꯣꯛꯇꯣ ꯌꯣꯟꯒꯦꯁꯨ ꯑꯗꯨꯝ ꯅꯛꯅ ꯂꯩꯔꯦ ꯕꯖꯥꯔ ꯑꯗꯒꯤ ꯀꯌꯨꯝ ꯂꯥꯏꯅꯥ ꯇꯤꯟꯅꯥ ꯂꯥꯛꯑꯁꯨ ꯑꯗꯨꯝ ꯍꯤꯗꯥꯛ ꯂꯥꯡꯊꯛ ꯃꯔꯥꯡ ꯀꯥꯏꯅ ꯑꯗꯨꯝ ꯏꯅꯛ ꯅꯛꯅ ꯑꯗꯨꯝ ꯐꯪꯅꯔꯦ
ꯎꯝ
ꯌꯣꯟꯐꯝꯁꯨ ꯂꯩꯔꯦ ꯑꯗꯩꯗꯤ ꯑꯩꯈꯣꯏꯒꯤ ꯐꯥꯝ ꯇꯧꯕꯗꯁꯨ ꯑꯣꯛ ꯍꯥꯏꯗꯤ ꯃꯥꯒꯤ ꯃꯇꯤꯛ ꯆꯥꯕꯝ ꯃꯄꯣꯠ ꯃꯆꯩꯗꯤ ꯑꯗꯨꯝ ꯅꯛꯅ ꯑꯗꯨꯝ ꯂꯩꯔꯕꯅꯤꯅ ꯑꯗꯨꯒꯤꯗꯤ ꯌꯥꯝ ꯊꯤꯅ ꯅꯨꯡꯉꯥꯏꯕ ꯃꯐꯝ ꯑꯣꯏꯔꯦ
ꯎꯝ ꯍꯧꯖꯤꯛꯀꯥꯟꯁꯤꯗꯤ ꯐꯥꯝꯉꯩꯁꯤꯁꯨ ꯍꯥꯟꯅꯗꯤ ꯑ ꯁꯖꯤꯛ ꯅꯣꯡꯖꯤꯛꯅ ꯐꯥꯜꯂꯒ ꯆꯔꯥꯡ ꯇꯧꯔ ꯌꯥꯝ ꯄꯤꯖꯅꯔꯝꯃꯦ ꯑꯗꯣ ꯍꯧꯖꯤꯛꯇꯤ ꯐꯥꯝꯁꯦ ꯑꯩꯈꯣꯏꯒꯤ ꯑꯍ ꯕꯤꯖꯤꯅꯦꯁ ꯑꯣꯏꯅ ꯑꯣꯟꯊꯣꯔꯛꯄ ꯍꯥꯏꯇꯥꯔꯦ ꯑꯗꯨꯅ
ꯂꯩꯔ ꯂꯩꯔꯒ ꯃꯤ ꯊꯝꯃ ꯊꯝꯃꯒ ꯌꯥꯝ ꯅꯨꯡꯉꯥꯏꯅ ꯆꯥꯏꯔ ꯃꯆꯤꯟꯖꯥꯛ ꯆꯥꯏꯔꯦ ꯆꯥꯏꯔꯦ ꯂꯩꯔ ꯂꯩꯔꯦ ꯕꯦꯛ ꯕꯦꯛ ꯃꯌꯥꯝ ꯄꯩꯁꯟ ꯅꯔꯒ ꯑꯗꯨꯃꯥꯏꯅ ꯇꯧꯔ ꯇꯧꯅꯔꯦ ꯊꯥ ꯑꯍꯨꯝꯃꯨꯛ ꯑꯍꯨꯝ ꯑꯍꯨꯝ ꯂꯩꯔꯒꯩ ꯐꯥꯅꯕ ꯑꯗꯨꯃꯥꯏꯅ ꯇꯧꯅꯔꯦꯕ
ꯎꯝ ꯑꯗꯨꯅꯦꯁ ꯑꯗꯨꯅ ꯉꯥꯡꯉꯩꯁꯦ ꯍꯧꯖꯤꯛꯁꯤ ꯍꯥꯟꯅꯒ ꯌꯦꯡꯅꯕꯗ
ꯄꯥꯠꯀꯤ ꯉꯥ ꯑꯣꯏꯔꯒꯗꯤ ꯍꯥꯎꯔꯦ ꯑꯗꯨꯒ ꯑꯗꯨ ꯅꯠꯇꯕꯤꯗ ꯐꯥꯝꯒꯤ ꯉꯥꯗꯒꯤ ꯍꯧꯖꯤꯛ ꯄꯨꯈ꯭ꯔꯤꯒꯤ ꯉꯥꯁꯤꯅ ꯍꯦꯟꯅ ꯃꯌꯥꯝꯅ ꯄꯥꯝꯅꯔꯦꯕ
ꯇꯨꯔꯦꯟꯒꯨꯝꯕꯒꯗꯤ ꯂꯩꯕ꯭ꯔꯣ
ꯇꯨꯔꯦꯟꯒꯨꯝꯕꯗꯤ ꯂꯩꯇꯦ ꯑꯩꯈꯣꯏꯗꯥꯏ ꯑꯩꯈꯣꯏꯔꯣꯝꯗꯗꯤ ꯑꯁꯣꯝ ꯑꯩꯈꯣꯏꯗꯒꯤ ꯑꯩꯈꯣꯏꯒ ꯊꯪꯅꯕ ꯑꯩꯈꯣꯏꯒꯤ ꯊꯪꯅꯕ ꯈꯨꯜꯗꯗꯤ ꯇꯨꯔꯦꯜ ꯂꯩ ꯑꯗꯣ ꯑꯩꯈꯣꯏꯒꯤ ꯑꯣꯏꯅꯗꯤ ꯂꯩ ꯇꯨꯔꯦꯟꯖꯦ ꯑꯩꯈꯣꯏ ꯐꯥꯎꯔꯒꯗꯤ ꯆꯦꯜꯂꯛꯇ꯭ꯔꯦꯕ
ꯇꯨꯔꯦꯟ ꯉꯥꯒꯁꯦ ꯍꯥꯎꯋꯦꯒꯅ ꯗꯨꯃꯥꯏꯅ ꯍꯥꯏꯅꯩꯅꯦ ꯆꯨꯝꯖꯜꯂ ꯈꯪꯗꯦ
ꯎꯝ ꯇꯨꯔꯦꯟꯒꯤ ꯄꯨꯈ꯭ꯔꯤꯒꯤ ꯄꯥꯠꯀꯤ ꯍꯧꯖꯤꯛ ꯉꯥ ꯃꯌꯥꯝꯅ ꯇꯥꯅꯔꯤꯖꯦ ꯄꯥꯠꯀꯤꯗꯤ ꯑꯅꯝꯕꯅ ꯑꯩꯈꯣꯏꯒꯤ ꯃꯆꯤꯟꯖꯥꯛꯁꯤ ꯕꯦꯛ ꯕꯦꯛ ꯂꯩꯔꯒ ꯂꯣꯏꯅ
ꯐꯥꯝ ꯇꯧꯅꯔꯕꯅꯤꯅ ꯍꯥꯏꯗꯤ ꯃꯇꯝ ꯑꯇꯦꯟꯕꯗ ꯄꯩꯁꯥ ꯌꯥꯝꯅ ꯇꯥꯟꯕ ꯌꯥꯅꯕ ꯑꯗꯨꯝꯕꯒꯤ
ꯎꯝ
ꯂꯣꯝꯗ ꯑꯣꯏꯅ ꯆꯪꯁꯤꯟꯅꯔꯕꯅꯤꯅ ꯄꯥꯠꯀꯤ ꯉꯥꯁꯦ ꯆꯥꯎꯖꯔꯒꯁꯨ ꯌꯥꯝ ꯍꯥꯎꯕꯗꯣ ꯑꯣꯏꯗ꯭ꯔꯦꯕ
ꯎꯝ ꯃꯥꯅꯦ
ꯆꯥꯕꯖꯤ ꯍꯧꯖꯤꯛꯀꯥꯟꯁꯦ ꯀꯩ ꯍꯥꯏꯇꯥꯔꯦ ꯐꯥꯝꯒꯤꯖꯤꯅ ꯍꯥꯎꯇꯦꯅ ꯃꯌꯥꯝꯅ ꯍꯥꯏꯅꯔꯦꯕ ꯎꯝ ꯎꯝ ꯎꯝ ꯇꯧꯔꯤꯁꯤ
ꯎꯝ ꯊꯧꯗꯣꯛ ꯋꯥꯊꯣꯛ ꯑꯃ ꯊꯣꯛꯄꯗꯨꯁꯨ ꯍꯧꯖꯤꯛ ꯉꯥꯖꯦ ꯃꯄꯥꯟ ꯂꯝꯗꯩ ꯂꯩꯔꯒ ꯇꯧꯅꯔꯦ ꯄꯥꯂꯝꯒꯤ ꯉꯥꯁꯦ ꯍꯧꯖꯤꯛ ꯑꯩꯈꯣꯏꯅ ꯄꯨꯊꯣꯛꯆꯔꯤꯁꯤꯁꯨ ꯃꯄꯥ ꯃꯤꯔꯥꯏꯔ ꯄꯥꯂꯝꯁꯤ ꯑꯣꯏꯅ ꯂꯣꯏ ꯇꯧꯅꯔꯦꯕ ꯄꯩꯁꯥ ꯍꯣꯡꯕ ꯀꯩꯀꯥ ꯂꯣꯏ ꯊꯤꯅꯔꯦꯕ
ꯎꯝ ꯃꯥꯅꯦ ꯃꯥꯅꯦ
ꯉꯥꯁꯨ ꯍꯥꯎꯕ ꯆꯞ ꯃꯥꯟꯅꯕꯁꯤꯕꯣꯅ ꯑꯗꯨꯃꯥꯏꯅ ꯑꯗꯨꯝ ꯇꯧꯅꯔꯒ ꯂꯩꯅꯔꯦꯕ ꯑꯩꯈꯣꯏ ꯑꯩꯈꯣꯏꯒꯤ ꯄ꯭ꯔꯗꯛꯁꯦ ꯃꯒꯨꯟ ꯂꯩꯅ ꯍꯥꯏꯗꯤ ꯀ꯭ꯋꯥꯂꯤꯇꯤ ꯂꯩꯅ ꯄꯨꯊꯣꯛꯑꯒꯗꯤ ꯄꯩꯁꯥ ꯊꯤꯔꯛ ꯑꯣꯏꯕ ꯍꯥꯎꯕꯗꯨ ꯊꯤꯔꯛꯀꯅꯦꯕ ꯑꯗ ꯍꯥꯎꯕꯗꯨ ꯃꯄꯥꯟꯒꯤ ꯑꯁꯤꯕ ꯑꯥꯏꯁꯇ ꯄꯨꯁꯜꯂꯛꯄ ꯉꯥꯗꯨꯒ
ꯍ
ꯍꯥꯎꯕꯗꯨ ꯃꯥꯟꯅꯔꯕꯅꯤꯅ ꯑꯍꯣꯡꯕꯗꯨ ꯊꯤꯔꯛꯄ ꯇꯥꯕꯅꯦꯕ ꯇꯥꯡꯉꯒꯁꯨ ꯑꯍꯥꯎꯕꯗꯣ ꯆꯥꯒꯦ ꯍꯥꯏꯅꯕ ꯃꯤ ꯉꯥꯛꯇꯅꯦꯕ
ꯃꯥꯅꯦ ꯀꯣꯏ ꯎꯝ
ꯀꯣꯏꯒꯤ ꯅꯨꯡꯇꯤꯒꯤ ꯆꯥꯕ ꯄꯣꯠ ꯅꯠꯇꯦꯕ ꯃꯁꯦ ꯑꯗꯨꯤ ꯆꯥꯄꯅꯗꯤ ꯊꯧꯗꯥꯎ ꯇꯧꯊꯣꯛꯑꯀꯥꯟꯗ ꯆꯥꯕ ꯄꯣꯠꯅꯤꯅ ꯑꯍꯥꯎꯕꯗꯨꯅꯦꯕ ꯃꯌꯥꯝ
ꯎꯝ
ꯑꯗꯨꯅ ꯍꯥꯏꯗꯤ ꯌꯥꯝꯅ ꯄꯣꯠꯇꯨ ꯑꯩꯈꯣꯏꯅ ꯄꯨꯊꯣꯛꯏ ꯄ꯭ꯔꯗꯛꯇꯨ ꯃꯒꯨꯟ ꯂꯩꯅ ꯍꯥꯎꯅ ꯑꯍꯥꯎꯕ ꯑꯃ ꯄꯨꯊꯣꯛꯑꯗꯤ ꯇꯥꯡꯉꯁꯨ ꯇꯥꯡꯅ
ꯎꯝ
ꯃꯥ ꯃꯥꯒꯤ ꯊꯧꯗꯣꯛ ꯋꯥꯊꯣꯛ ꯑꯃ ꯊꯣꯛꯄ ꯃꯇꯝꯗ ꯍꯥꯏꯗꯤ ꯑꯍꯥꯎꯕꯗ ꯊꯤꯔꯛꯀꯅꯦꯕ ꯃꯤꯅ ꯍꯥꯎꯅ ꯄꯦꯅ ꯆꯠꯈꯤꯕꯗꯨꯅꯦꯕ ꯑꯩꯈꯣꯏꯅ ꯄꯥꯝꯃꯤꯁꯦ ꯑꯗꯣ ꯍꯥꯎꯏ ꯆꯞ ꯃꯥꯟꯅꯔꯕꯅꯤꯅ ꯈꯔ ꯍꯣꯡꯕ ꯈꯔ ꯏꯛ ꯑꯗꯨ ꯑꯣꯏꯅ ꯊꯤꯅꯔꯛꯄꯅꯦꯕ ꯃꯤꯅ ꯃꯄꯥꯟꯒꯤ ꯂꯩꯅꯔꯤꯁꯦ
ꯃꯥꯅꯤ ꯃꯥꯅꯤ ꯅꯠꯇꯦ ꯅꯠꯇꯦ ꯉꯖꯤ ꯀꯩꯅꯣꯒꯤ ꯍꯥꯎꯕꯒꯤ ꯆꯥꯡꯁꯤꯗꯤ ꯑ ꯈꯦꯠꯅꯕꯕꯨꯗꯤ ꯈꯪꯂꯦ ꯑꯗꯣ ꯀꯩꯅꯣꯒꯤ ꯑ ꯃꯔꯨꯏ ꯑꯣꯏꯅ ꯀꯔꯤ ꯀꯔꯤ ꯉꯥ ꯑꯣꯏꯅ ꯊꯥꯗꯩ ꯏꯅꯥꯎꯔꯣꯝꯗ ꯍꯧꯖꯤꯛꯁꯦ
ꯑ ꯑꯩꯈꯣꯏꯗꯨꯘ ꯅꯥꯄꯤ ꯆꯥꯕꯤ ꯑꯗꯒꯤ ꯁꯤꯜꯚꯔ ꯑꯗꯒꯤ ꯕꯥꯎꯒꯨꯝꯕꯁꯤꯗꯤ ꯊꯥꯗꯅꯗꯦ ꯍꯥꯏꯗꯤ ꯃꯔꯤ ꯃꯉꯥꯒꯨꯝꯕꯒ ꯊꯥꯗꯅꯩꯌꯦꯕ ꯑꯗꯒꯤ ꯑꯩꯈꯣꯏꯒꯤ ꯔꯧ ꯃꯦꯔꯥꯒꯟ ꯊꯥꯗꯅꯩꯁꯦ
ꯑ
ꯅꯥꯄꯤ ꯆꯥꯕꯤꯁꯦ ꯑꯗꯨꯝꯗꯤ ꯐꯖꯅ ꯑꯗꯨꯝ ꯊꯥꯖꯔꯒꯦ ꯄꯥꯛꯇꯛꯅꯅ ꯅꯥꯄꯤ ꯆꯥꯕꯤꯗꯨꯅꯤ ꯃꯌꯥꯝꯅ ꯃꯦꯟ ꯑꯣꯏꯅ ꯐꯣꯀꯁ ꯄꯤꯅꯔꯤꯁꯤ
ꯎꯝ ꯏꯇꯣ ꯑꯩꯈꯣꯏꯒꯤ ꯅꯤꯉꯣꯜ ꯆꯥꯛꯀꯧꯕꯒꯤ ꯍꯦꯛ ꯍꯦꯛ ꯑꯩꯈꯣꯏꯒꯤ ꯉꯥꯒꯤ ꯃꯦꯂꯥꯒ ꯇꯧꯋꯤꯗꯅ ꯑꯩꯈꯣꯏ ꯐꯤꯁꯔꯤ ꯗꯤꯄꯥꯔ꯭ꯠꯃꯦꯟꯅ ꯑꯗꯨꯒꯨꯝꯕꯒ ꯇꯤ ꯏꯔꯥꯡ ꯍꯔꯝꯗꯩꯗꯤ ꯌꯥꯎꯕ ꯈꯣꯠꯄꯒꯗꯤ
ꯑꯗꯨꯒꯨꯝ ꯑ ꯑꯗꯨꯝ ꯌꯥꯎꯅꯩ ꯑꯗꯨꯝꯕꯗꯤ ꯌꯥꯎꯅꯩ ꯑꯗꯨꯝ ꯍꯥꯏꯗꯤ ꯑ ꯑꯆꯧ ꯑꯆꯧꯕ ꯑꯗꯨꯝ ꯄꯨꯊꯣꯛꯅꯕ ꯑꯗꯨꯝ ꯌꯥꯎꯋꯦꯕ
ꯃꯥꯅꯤꯌꯦ ꯑꯗꯣ ꯅꯤꯡꯉꯣꯜ ꯆꯥꯛꯀꯧꯕꯒꯤ ꯃꯌꯥꯝꯅ ꯅꯤꯡꯅꯤꯉꯣꯜ ꯆꯥꯛꯀꯧꯕꯩꯁꯤ ꯑꯩꯈꯣꯏ ꯃꯅꯤꯄꯨꯔꯒꯤ ꯑꯣꯏꯅꯗꯤ ꯈ꯭ꯋꯥꯏꯗꯒꯤ ꯆꯥꯎꯕ ꯐꯦꯁꯇꯤꯚꯦꯜ ꯑꯝꯅꯤꯅ ꯑꯗꯨꯒꯨꯝꯕ ꯃꯦꯂꯥꯁꯦ ꯄꯩꯁꯥꯒꯗꯤ ꯁꯦꯟꯗꯣꯡꯒꯗꯤ ꯀꯌꯥꯝ ꯀꯌꯥꯝ ꯇꯣꯝꯖꯥꯠꯅꯣ ꯁꯨꯝ ꯈꯪꯕꯗ ꯏꯅꯥꯎꯅ
ꯁꯦꯟꯗꯣꯡꯁꯦ ꯑꯩꯈꯣꯏꯅꯃꯛ ꯀꯩꯅꯣ ꯎꯗ꯭ꯔꯕꯅꯤꯅꯗꯤ ꯁꯦꯟꯗꯣꯡꯃꯛꯇꯤ ꯈꯪꯗ꯭ꯔꯦ ꯑꯗꯣ ꯀꯥꯟꯗꯤ ꯐꯖꯅ ꯀꯥꯟꯅꯩ
ꯎꯝ ꯎꯝ ꯄꯥꯠ ꯄꯥꯠꯀꯥꯇꯤ ꯑꯗꯨꯝ ꯑꯩꯈꯣꯏꯒꯤ ꯂꯣꯛꯇꯥꯛ ꯄꯥꯠꯀꯗꯤ ꯑꯗꯨꯝ ꯁꯝꯅꯕ ꯅꯠ ꯇꯣꯏꯅ ꯍꯌꯦꯁꯨꯨꯝ
ꯄꯠ ꯀꯦꯖꯤꯦ ꯑꯗꯨꯝ ꯝ ꯁꯝꯅꯩ ꯍꯥꯏꯕ ꯌꯥꯒꯦꯗ ꯍꯥꯏꯗꯤ ꯌꯥꯝ ꯀꯟꯅ ꯍꯥꯏꯗꯤ ꯁꯝꯗꯤ ꯁꯝꯅꯗꯦꯕꯀꯣ ꯑꯗꯨꯒ ꯑꯗꯨꯝ ꯅꯛꯇꯤ ꯑꯗꯨꯝ ꯅꯛꯅꯔꯦ ꯄꯨꯝꯂꯦꯟ ꯄꯥꯠ ꯑꯃ ꯂꯩꯌꯦꯕ ꯑꯗꯨꯒ ꯑꯗꯨꯝ ꯑꯗꯨꯅ ꯃꯔꯛ ꯑꯗꯨꯝ ꯊꯠꯂꯒ ꯑꯜꯍꯂꯝꯗꯏꯔ
ꯀꯣꯨꯝꯂꯦꯟ ꯄꯥꯠꯁꯦ ꯑꯗꯨꯝ ꯆꯥꯎꯕ ꯀꯃꯥꯏꯅ ꯇꯧꯒꯦ
ꯅꯣꯏ ꯄꯥꯠꯁꯦ ꯍꯧꯖꯤꯛ ꯊꯪ
ꯎꯝ ꯎ ꯃꯣꯏꯁꯨ ꯑꯗꯨꯝ ꯑꯗꯨ ꯄꯃꯦꯦꯟ ꯄꯥꯠꯁꯤ ꯑꯗꯨꯝ ꯂꯨꯕ꯭ꯔꯣ ꯉꯥꯒ ꯑꯗꯨꯝ ꯂꯣꯏ ꯐꯥꯅꯕ꯭ꯔꯣ ꯄꯥꯠ
ꯐꯅ ꯃꯄꯥꯁꯦ ꯀꯩꯅꯣ ꯍꯧꯖꯤꯛ ꯀꯩꯅꯣ ꯇꯧꯕ ꯃꯌꯥꯝ ꯍꯧꯖꯤꯜꯂ ꯁꯣꯝꯖꯤꯜꯂ ꯂꯩꯔꯦ ꯁꯤꯖꯤꯟꯅꯘꯕꯤꯗ
ꯎꯝ
ꯑꯗꯨꯝ ꯃꯌꯥꯏꯗ ꯁꯦꯡꯇꯣꯛꯑꯒ ꯑꯗꯨꯝ ꯐꯥꯝ ꯇꯧꯕ ꯑꯗꯨꯝ ꯌꯥꯎꯅꯔꯤ ꯑꯗꯩ ꯂꯝꯕꯤ ꯆꯠꯐꯝ ꯍꯤ ꯆꯠꯐꯝ ꯑꯗꯨꯝ ꯁꯦꯝꯃꯒ ꯑꯗꯨꯃꯥꯏꯅ ꯈꯔ ꯇꯟꯗꯕ ꯃꯤ ꯑꯗꯨ ꯑꯗꯨꯝ ꯐꯥꯝ ꯇꯧꯕ ꯑꯗꯨꯝ ꯌꯥꯎꯅꯔꯤ
ꯎꯝ ꯆꯥ ꯆꯥ ꯀꯣꯝꯂꯦꯟ ꯄꯥꯠꯁꯤ ꯑꯗꯨꯝ ꯉꯥꯒꯗꯤ ꯂꯣꯏꯟ ꯐꯖꯟ ꯂꯩꯔꯝꯒꯅꯤꯅꯦ ꯑꯗꯨꯝ
ꯎꯝ ꯑꯗꯨꯝ ꯊꯥꯅꯔꯝꯒꯅꯤ ꯑꯗꯩꯗꯤ ꯀꯣꯂꯣꯅꯤꯒꯨꯝꯕ ꯑꯗꯨꯝ ꯍꯧꯋꯦ ꯑꯗꯨꯝ ꯃꯤ ꯑꯗꯨ ꯆꯪꯉ ꯑꯗꯨꯝ ꯍꯦꯛꯅꯕꯅꯦꯕ
ꯎꯝ ꯑ
ꯂꯦꯝ ꯄꯥꯁꯦ
ꯑꯣ ꯇꯤꯟ ꯀꯥꯡ ꯇꯤꯟ ꯥꯇꯤ ꯑꯗꯨꯝ ꯂꯩꯇꯖꯥꯠꯂꯝ ꯃꯣꯏꯗꯤ
ꯂꯤꯟꯒꯨꯝꯕꯁꯦ ꯑꯗꯨꯝ ꯂꯩꯔꯝꯒꯅꯤ ꯀꯩꯅꯣ ꯇꯧ ꯃꯌꯥꯝ ꯍꯧꯖꯤꯟꯕꯅꯤꯅ ꯑꯗꯨꯝ ꯃꯤ ꯄꯥꯛ ꯆꯪꯒꯗꯝꯕꯅꯦꯕ
ꯑ
ꯑꯩ ꯁꯣꯡꯖꯤꯜꯂꯒ ꯂꯩꯕ ꯃꯐꯝꯅꯤꯅ ꯃꯤ ꯄ ꯆꯪꯕꯗꯨ ꯍꯥꯏꯩ ꯇꯟꯕꯒꯨꯝꯕ ꯑꯗꯨꯝꯕ ꯍꯦꯠ ꯎꯕꯗ ꯑꯗꯨꯃꯛ ꯑꯣꯏꯌꯦꯕ
ꯀꯨꯝꯂꯦꯟ ꯄꯥꯏꯠꯀꯤ ꯃꯌꯥꯏꯗ ꯀꯩꯅꯣꯝ ꯆꯤꯡ ꯃꯆꯥ ꯑꯃꯔ ꯂꯩꯒꯨꯝ ꯊꯧꯗꯥꯏꯅꯦ ꯑꯗꯨ ꯂꯩꯕ꯭ꯔꯥ
ꯂꯩ ꯂꯩ ꯆꯤꯡ ꯃ ꯆꯥ ꯂꯩ
ꯑꯣ ꯑꯣ ꯀꯃꯥꯏꯅ ꯇꯧꯒꯦ ꯑꯗꯨ ꯆꯤꯡꯗꯨꯕꯨ ꯑꯗꯨꯝ ꯃꯤꯒ ꯆꯪꯕ ꯈꯣꯠꯄ ꯑꯗꯨꯝ ꯂꯣꯏꯅ ꯌꯥꯕ꯭ꯔꯣ
ꯎꯝ ꯃꯤ ꯆꯪꯕ ꯈꯣꯠꯄꯗꯤ ꯑꯗꯨꯝ ꯌꯥꯏ
ꯑꯣꯝ
ꯍꯥꯟꯅ ꯃꯤ ꯂꯩꯅꯔ ꯃꯌꯥꯝꯅ ꯍꯧꯖꯤꯛꯇꯤ ꯃꯤ ꯂꯩꯇꯕ ꯃꯥꯜꯂꯦ
ꯑꯆꯥ ꯑꯆꯥ ꯀ ꯏꯅꯥꯎ ꯍꯣꯏꯒꯤꯁꯤꯅ ꯑꯗꯨꯝ ꯇꯣꯇꯤ ꯏꯁꯤꯡ ꯃꯥꯏꯁꯤꯡꯒꯇꯤ ꯑꯗꯨꯝ ꯐꯪꯕ꯭ꯔꯣ ꯀꯃꯥꯏ ꯇ
ꯐꯪꯉꯤ ꯇꯣꯇꯤ ꯇꯨꯇꯤꯒꯤꯗꯤ ꯏꯁꯤꯡꯁ ꯁꯦꯡꯅ ꯑꯗꯨꯝ ꯐꯪꯉꯤ ꯍꯥꯏꯗꯤ ꯊꯥ ꯑꯝꯗ ꯃꯔꯤꯔꯛ ꯂꯥꯛꯑꯦ ꯁꯟꯗꯦ ꯁꯟꯗꯦ ꯈꯨꯗꯤꯡꯒꯤ
ꯎꯝ
ꯑꯗꯨ ꯇꯤꯒꯤꯗꯤ ꯀꯥꯏ ꯦꯁ ꯇꯔꯦ
ꯎꯝ
ꯍꯥꯏꯗꯤ ꯃꯇꯝꯁꯨ ꯆꯞ ꯆꯥꯅ ꯑꯗꯒꯤ ꯊꯥ ꯑꯝꯗ ꯃꯩꯔꯛꯇ ꯨꯡꯁꯣꯏ ꯁꯣꯏꯗꯅ ꯂꯥꯛꯑꯦꯕ ꯏꯁꯤꯡ ꯃꯥꯏꯁꯤꯡꯒꯤ ꯑꯣꯏꯅ ꯌꯥꯝ ꯊꯤꯅ ꯑꯩꯈꯣꯏꯒꯤ
ꯎꯝ
ꯈꯨꯗꯣꯡꯆꯥꯥꯕ ꯑꯗꯨꯝ ꯑꯣꯏꯌꯦꯕ
ꯑ
ꯑꯣꯏꯣꯏꯗ
ꯑ ꯈꯥ ꯃꯗ
ꯃꯔꯤꯔꯛ ꯑꯗꯨ ꯃꯔꯤꯔ ꯃꯔꯤꯔꯛ
ꯑꯣ ꯃꯔꯤꯗ ꯑꯗꯨꯗꯤ ꯑꯗꯨꯝ ꯁꯤꯖꯤꯟꯅꯕ ꯈꯣꯠꯅꯕꯩꯗꯤ ꯑꯗꯨꯝ ꯐꯖꯅ ꯀꯣꯟꯅꯩꯅꯦ ꯅꯠꯇ꯭ꯔꯀꯣ
ꯑꯗꯨꯝ ꯑ ꯑꯗꯨꯝ ꯀꯔꯦ ꯄꯨꯡ
ꯐ
ꯄꯨꯡ ꯃꯥꯄꯜ ꯇꯔꯥ ꯑꯗꯨꯋꯥꯏꯗꯅ ꯄꯨꯡ ꯕꯥꯔꯣ ꯑꯗꯨꯗꯥꯏꯐ ꯑꯗꯨꯝ ꯂꯥꯛꯑꯦꯕ ꯀꯟꯕ ꯄꯤꯛ ꯄꯤꯛꯄꯗꯨꯅ ꯑꯩꯈꯣꯏꯒꯤ ꯂꯥꯞꯊꯣꯛꯄ ꯅꯛꯁꯟꯕꯗꯨꯒꯤ ꯃꯇꯨꯡ ꯏꯟꯅꯗꯅ
ꯎꯝ ꯑꯦ ꯏꯁꯤꯡ ꯃꯥꯏꯁꯤꯡꯁꯦ ꯂꯨꯕ꯭ꯔꯥ ꯑꯗꯨꯝ ꯀꯃꯥꯏꯅ ꯇꯧꯋꯤꯛ
ꯏꯁꯤꯡ ꯃꯥꯏꯁꯤꯡꯁꯤ ꯏꯁꯤꯡ ꯃꯥꯏꯁꯤꯡꯁꯦ ꯑꯗꯨꯝ ꯂꯨꯏ ꯍꯥꯏꯗꯤ ꯑ ꯂꯩꯔꯒ ꯀꯔꯝꯇ ꯆꯥꯟꯅꯗ꯭ꯔꯦ ꯍꯥꯏꯗꯤ ꯂꯨꯕꯗꯣ ꯐꯖꯅ ꯂꯨꯅ ꯁꯦꯡꯉ ꯂꯥꯛꯑꯕꯅꯤꯅ
ꯎ
ꯂꯩꯔꯒ ꯆꯥꯟꯅꯕꯗꯨꯗꯤ ꯀꯔꯝ ꯆꯥꯟꯅꯗ꯭ꯔꯦ
ꯆꯥ
ꯑꯗꯨ ꯈꯔ ꯀꯣꯟꯅꯗꯕ ꯌꯥꯎꯔꯀꯥꯟꯗꯅ ꯂꯩꯅꯕ ꯑꯗꯨꯝꯕ ꯑꯣꯏ
ꯑꯗꯣ ꯏꯁꯤꯡ ꯋꯥꯇꯔ ꯁꯄ꯭ꯂꯥꯏꯗꯤ ꯀꯌꯥꯝ ꯂꯥꯞꯅꯩ ꯅꯣꯏꯗꯨꯗꯒꯤ
ꯋꯥꯇꯔ ꯁꯄ꯭ꯂꯥꯏꯁꯦ ꯀꯤꯂꯣꯃꯤꯇꯔ ꯑꯍꯨꯝ ꯃꯈꯥꯏ ꯑꯃ ꯑꯗꯨꯏ ꯃꯉꯛꯜ
ꯎꯝ ꯁꯤꯡꯗ꯭ꯔ ꯊꯝꯃꯤꯁꯦ ꯑꯗꯨꯒꯤ ꯏꯁꯤꯡꯗꯨꯅ ꯀꯥꯏꯗꯒꯤ ꯈꯣꯡꯉ ꯆꯤꯡꯈꯠꯂꯒ
ꯑꯗꯨꯒꯤ ꯏꯁꯤꯡꯗꯣ ꯑꯩꯈꯣꯏꯒꯤ ꯀꯩꯔꯛ ꯗꯥꯝ ꯀꯩꯔꯛ ꯗꯥꯝꯗ ꯆꯤꯡꯈꯠꯂꯒ ꯑꯗꯨꯝ ꯁꯦꯝꯕ ꯏꯁꯤꯡ ꯑꯗꯨꯝ ꯁꯦꯡꯅ ꯑꯗꯨꯝ ꯊꯥꯔꯛꯑꯦ ꯃꯣꯏꯅꯁꯨ
ꯎꯝꯁ ꯑꯗꯨꯗꯤ ꯏꯁꯤꯡ ꯃꯥꯏꯁꯤꯡꯒꯤ ꯑꯣꯏꯅꯗꯤ ꯋꯥꯠꯇ꯭ꯔꯦꯅꯦ ꯌꯥꯝ ꯅꯨꯡꯉꯥꯏꯔꯦꯅꯦ
ꯏ ꯃꯆꯤꯡ ꯃꯥꯇ꯭ꯔꯦ ꯑꯗꯨꯗꯦ
ꯀꯩꯅꯣꯒꯤꯗꯤ ꯑ ꯂꯝꯕꯤ ꯊꯣꯡ
ꯂꯝꯕꯤ ꯊꯣꯡꯁꯦ ꯂꯝꯕꯤ ꯊꯣꯡꯁꯦ ꯌꯥꯝ ꯅꯨꯡꯉꯥꯏꯕꯗꯤ ꯑꯣꯏꯗ꯭ꯔꯦ ꯂꯝꯕꯤ ꯊꯣꯡꯒꯤꯅ ꯑꯃꯨꯛ ꯍꯥꯏꯔꯗꯤ ꯈꯔ ꯁꯣꯊꯔꯦ
ꯎꯝ ꯁꯦꯝꯖꯤꯟꯕ ꯈꯣꯠꯆꯤꯟꯕꯒꯤꯗꯤ
ꯈꯔ ꯁꯣꯠꯊꯕ ꯖꯒꯥꯁꯦ ꯈꯔ ꯁꯣꯊ ꯍꯥꯏꯗꯤ ꯈꯔ ꯃꯅꯨꯡ ꯍꯟꯖꯤꯟꯕ ꯂꯩꯔꯛ ꯆꯪꯕꯒꯨꯝꯕ ꯑꯗꯨꯝꯕꯗꯤ ꯀꯌꯥ ꯅꯥꯇꯩ ꯆꯥꯗ꯭ꯔꯦꯕ ꯑꯗꯨꯒ ꯑꯩꯈꯣꯏꯒꯤ ꯃꯦꯟ ꯑꯣꯏꯅ ꯍꯥꯏꯋꯦ ꯏꯁꯇꯦꯠ ꯍꯥꯏꯋꯦꯒꯨꯝꯕ
ꯎꯝ
ꯁꯨꯝꯕꯖꯦ ꯑꯗꯨꯝ
ꯎꯝ
ꯑꯗꯨꯝ ꯐꯔꯦ ꯍꯧꯖꯤꯛꯀꯥꯟꯗꯤ
ꯎꯝ
ꯁꯦꯝꯈꯤꯕ ꯀꯨꯏꯗ꯭ꯔꯤ ꯑꯗꯨꯒꯤ ꯑꯣꯏꯔꯝꯕ
ꯑꯝ ꯁꯦꯁꯦ ꯑꯣ ꯍꯧꯖꯤꯛ ꯍꯟꯗꯛ ꯁꯦꯝꯈꯤꯕꯗꯨꯗ ꯏꯅꯥꯎꯈꯣꯏꯁꯨ ꯌꯧꯈ꯭ꯔꯦꯕ
ꯎꯝ ꯑꯗꯣ ꯋꯕꯒꯥꯏ ꯇꯨ ꯁꯨꯒꯨꯅꯨꯗꯤ ꯁꯦꯝꯗ꯭ꯔꯦ ꯍꯥꯏꯇꯥꯔꯦ
ꯎꯝ
ꯁꯤꯃꯥꯗꯤ ꯌꯥꯝ ꯊꯤꯅ ꯅꯨꯡꯉꯥꯏꯇꯦ ꯃꯁꯤꯃꯇꯪꯒ ꯁꯦꯝꯃꯗꯤ ꯑꯃꯨꯛ ꯍꯦꯟꯅ ꯂꯝꯕꯤ ꯊꯣꯡ ꯐꯔꯗꯤ ꯑꯩꯈꯣꯏꯒꯤ ꯐꯥꯔꯃꯔ ꯑꯣꯏꯔꯣ ꯑꯗꯒꯤ ꯕꯤꯖꯤꯅꯦꯁ ꯇꯧꯖꯔꯤꯕ ꯑꯣꯏꯔꯣ